ꯑ ꯑꯣ ꯇꯥꯔꯕꯣ
ꯎꯝ
ꯑꯣ ꯅꯦꯠꯋꯥꯥꯛ ꯅꯨꯡꯉꯥꯏ ꯅꯦꯠꯋꯥꯛ ꯅꯨꯡꯉꯥꯏꯇꯕ꯭ꯔꯥ ꯀꯩꯅꯣ ꯎꯪꯔ ꯂꯩ
ꯅꯦꯠꯋꯥꯛ ꯅꯨꯡꯉꯥꯏꯇꯔꯁꯨ ꯇꯧꯕꯅꯦ
ꯕꯦꯔꯥ ꯀꯥꯕꯅꯦꯕ
ꯄꯠ ꯄꯠ ꯇꯠꯄꯗꯥꯏ ꯇꯧꯕ ꯋꯥꯟ ꯇꯥꯕꯝ ꯈꯪꯗꯕꯩ
ꯑꯣ ꯍꯧꯖꯤꯛ ꯍꯧꯖꯤꯛꯇꯤ ꯅꯨꯡꯉꯥꯏꯔꯕꯣ ꯇꯥꯔꯕꯣ
ꯍꯧꯖꯤꯛꯈꯛ ꯄꯠ ꯄꯠ ꯇꯠꯄꯩ ꯇꯥꯏ ꯇꯧꯋꯤ
ꯑꯣ ꯑꯩꯕꯨꯗꯤ ꯑꯗꯨꯝ ꯈꯔ ꯅꯨꯡꯉꯥꯏꯕꯅꯦ ꯍꯥꯟꯅꯗꯩ ꯋꯥꯏꯐꯥꯏ ꯁꯝꯃꯦꯕꯀꯣ
ꯑꯣ
ꯄꯥꯏꯐꯥꯏ ꯁꯝꯕ ꯅꯨꯡꯉꯥꯏꯇꯦ ꯉꯔꯥꯡ ꯕꯦꯂꯦꯟꯁ ꯍꯥꯞꯄꯦ ꯑꯗꯩ ꯈꯔꯗꯤ ꯅꯨꯡꯉꯥꯏꯔꯦ ꯋꯦꯗꯔꯁꯦ ꯅꯣꯡ ꯃꯪꯕ ꯈꯣꯠꯄ ꯇꯧꯕꯁꯤꯗ ꯀꯅꯣ ꯇꯧꯕ ꯑꯣꯏꯔꯝꯕꯁꯨ ꯌꯥꯏꯌꯦ ꯅꯦꯠꯋꯥꯛ ꯅꯨꯡꯉꯥꯏꯇꯕ ꯎꯝ
ꯅꯣꯡ ꯃꯪꯕꯩ ꯑꯣꯏꯔꯝꯕꯁꯨ ꯌꯥꯏ
ꯃꯤ ꯐꯣꯟ ꯇꯧꯅꯕꯁꯦ ꯌꯥꯗꯕꯁꯨ ꯌꯥꯎꯋꯦꯗ ꯑꯗꯨꯝ ꯀꯩꯀꯩ ꯄꯪꯇꯧ ꯇꯧꯕꯗꯣ ꯄꯪꯇ ꯊꯥꯕ ꯍꯧꯖꯤꯛꯇꯤ ꯀꯩꯗꯧꯔꯤꯒꯦ ꯍꯜꯂꯣ ꯇꯥꯕꯔ ꯏꯇꯥꯎ